ꯍꯜꯂꯣ
ꯍꯜꯂ‌ꯣ ꯑꯣ ꯇꯥꯏ ꯇꯥꯏ ꯑ ꯀꯩꯗꯧꯕ꯭ꯔꯥ ꯑꯁ ꯅꯨꯡꯁꯥ ꯁꯥꯕꯒꯤ ꯇꯦꯔꯦꯁꯇ ꯂꯩ ꯑꯣ ꯅꯨꯡꯁꯥ ꯁꯥꯥ ꯑ ꯀꯩꯅ‌ꯣ ꯇꯅ‌ꯦ ꯁꯥꯃꯟꯕꯒꯤ ꯇꯦꯔꯦꯁꯇ ꯂꯩ
ꯑꯣ
ꯅꯪꯗꯤ
ꯑꯩꯈꯣꯏꯁꯨ ꯐꯝꯅ ꯍꯤꯞꯂꯒ ꯐꯣꯟ ꯌꯦꯡꯉꯒ ꯂꯩꯕꯅꯤꯗ
ꯑ ꯆꯥꯛꯗꯤ ꯊꯣꯡꯉꯕ꯭ꯔꯣ
ꯆꯥꯛ ꯊꯣꯡꯈ꯭ꯔꯦ ꯆꯥꯛꯁꯨ ꯆꯥꯈ꯭ꯔꯦ
ꯑꯁ ꯉꯜꯂꯤꯅꯦ
ꯍꯥ ꯑꯩꯈꯣꯏ ꯅꯨꯄꯤ ꯈꯨꯗꯤꯡꯅ ꯉꯟꯅ ꯉꯟꯅ ꯆꯥꯕꯅꯤꯗ
ꯑꯁ
ꯎꯝ
ꯑꯩꯈꯣꯏꯗꯤ ꯊꯣꯡꯁꯨ ꯊꯣꯡꯗꯦ ꯍꯧꯖꯤꯛ ꯁꯥꯃꯟꯕꯒꯤꯀꯣ
ꯀꯩꯍꯥꯏꯕ
ꯁꯥꯃꯟꯕꯒꯤ ꯑꯩꯈꯣꯏꯗꯤ ꯍꯧꯖꯤꯛ ꯇꯦꯔꯦꯁꯇ ꯄꯣꯊꯥꯕꯅꯤ
ꯑꯣ ꯌꯥꯝ ꯁꯥꯕ꯭ꯔꯥ
ꯍ‌ꯣꯏ ꯁꯥꯏꯗ ꯑꯩꯒꯤꯗꯃꯛꯇꯤ
ꯑꯣ
ꯆꯥꯛꯁꯨ ꯊꯣꯡꯗ꯭ꯔꯤ ꯑꯩꯈꯣꯏꯗꯤ
ꯑꯣ ꯀꯔꯤ ꯊꯣꯡꯗꯣꯏꯕ
ꯑꯁ ꯈꯪꯗ‌ꯦ ꯉꯁꯤ ꯑꯂꯨ ꯇ‌ꯣꯃ‌ꯦꯠꯇ‌ꯣ ꯑꯗꯨꯝ ꯊꯣꯡꯅꯤꯅꯦ
ꯑꯣ ꯀꯥꯡꯁꯣꯏ ꯈꯤꯇꯛꯇ
ꯍꯣꯏ ꯑꯗꯨ ꯊꯣꯡꯕ ꯇꯥꯔꯅꯦ
ꯑ‌ꯣ ꯀꯅꯥꯅꯥ ꯊꯣꯡꯗꯣꯏꯔꯥ
ꯑꯩꯅ ꯊꯣꯡꯗ‌ꯣꯏꯅ‌ꯦ
ꯑꯪ ꯎꯝ ꯑꯩꯈꯣꯏꯗꯤ ꯑꯩꯈꯣꯏꯗꯤ ꯉꯁꯤ ꯆꯤꯛꯀꯟ ꯆꯥꯏ ꯈꯣꯏꯗꯤ ꯉꯁꯤ ꯆꯤꯛꯀꯟ ꯆꯥꯏꯌꯦꯕ
ꯀꯔꯤ
ꯆꯤꯛꯀꯟ ꯆꯥꯏꯌꯦꯕ ꯌꯦꯟ
ꯎꯝ ꯎꯝ ꯎꯝ ꯑꯥꯍꯥꯎꯕꯅꯤꯅ
ꯎꯝ
ꯃꯤꯗꯤ ꯍꯥꯎꯕ ꯆꯥꯏꯅꯦ ꯁꯟꯗꯦꯗ
ꯑꯁ ꯃꯥꯏ ꯋꯥ ꯇꯟꯗꯦꯗꯥ ꯑꯈꯣꯏꯁꯨ
ꯑꯣ ꯅꯪꯅ ꯊꯣꯡꯕ꯭ꯔꯥ
ꯍꯥꯥ
ꯎꯝ ꯀꯩ ꯍꯥꯏꯕ ꯅꯠꯇꯦ ꯑꯩꯈꯣꯏꯗꯤ ꯑꯩꯈꯣꯏ ꯃꯤꯅ ꯊꯣꯡꯕꯤꯕꯅꯦꯗ
ꯅꯪꯅ ꯊꯣꯡꯕ ꯅꯠꯇꯦ
ꯑꯩꯅ ꯊꯣꯡꯕ ꯅꯠꯇꯦ ꯉꯁꯤꯗꯤ
ꯅꯪꯅ ꯊꯣꯡꯕ ꯏꯟꯁꯥꯡꯗꯣ ꯍꯥꯎꯔꯝꯒꯅꯤꯗ
ꯍꯥꯎꯔꯅꯤ ꯉꯥꯏꯈꯣꯍꯦ ꯑꯦ ꯀꯅꯥ ꯃꯤꯅ ꯊꯣꯡꯕꯅ ꯍꯦꯟꯅ ꯍꯥꯎꯋꯦꯗ
ꯅꯪꯅ ꯊꯣꯡꯕ ꯏꯟꯁꯥꯡꯁꯨ ꯅꯣꯡꯃꯗ ꯇ꯭ꯔꯥꯏ ꯇꯧꯁꯤ
ꯇꯧꯁꯦ ꯇꯧꯁꯦ ꯂꯥꯛꯑꯣ ꯀꯣ ꯑꯩ ꯊꯣꯡꯕꯤꯒꯦ
ꯍꯣꯏ ꯂꯥꯛꯄꯤꯒꯦ꯫
ꯎꯝ ꯂꯥꯛꯄꯤꯌꯣ ꯎꯝ ꯀꯔꯤꯗꯧꯕꯥ ꯅꯪ ꯉꯁꯤꯒꯤ ꯀꯔꯤ ꯇꯧꯕ꯭ꯔꯥ
ꯍꯧꯖꯤꯛꯔꯥ
ꯉꯁꯤ
ꯑꯁ ꯉꯁꯤ ꯑꯩ ꯕꯖꯥꯔ ꯆꯠꯂꯦ ꯉꯁꯤ
ꯀꯔꯤ ꯂꯩꯕ꯭ꯔꯥ
ꯑꯦ ꯁꯨꯝ ꯗꯨꯝ ꯀꯣꯏꯕ ꯆꯠꯄꯅꯤꯗ
ꯑꯣ ꯀꯔꯤ ꯀꯔꯤ ꯌꯦꯡꯕ꯭ꯔꯥ
ꯍꯥ
ꯀꯔꯤ ꯀꯔꯤ ꯌꯦꯡꯕ ꯆꯠꯄ꯭ꯔꯣ
ꯑꯁ ꯁꯤ ꯌꯦꯡꯒꯦꯅ ꯗꯨꯝ ꯆꯠꯄ ꯅꯠꯇꯦꯗ ꯗꯨꯝ ꯀꯣꯏꯕ ꯗꯨꯝ ꯆꯠꯄꯅꯤꯗ
ꯅꯨꯡꯁꯥ ꯃꯔꯛꯇ
ꯍꯥꯥ
ꯅꯨꯡꯁꯥ ꯁꯥꯗꯕ꯭ꯔꯥ ꯕꯖꯥꯔꯗꯗꯤ
ꯅꯨꯡꯁꯥ ꯃꯔꯥꯛꯇ ꯍꯣꯏ ꯆꯠꯂꯦ ꯄꯥꯏ ꯂꯩꯇꯦꯅ ꯑꯩ ꯏꯃꯥꯟꯅꯕ ꯍꯌꯦꯡ ꯃꯥꯒꯤ ꯃ ꯐꯝ ꯍꯟꯅꯤꯡꯉꯥꯏ ꯂꯩꯕꯀꯣ
ꯑꯣ
ꯑꯗꯨꯒꯤ ꯃꯥꯒꯤ ꯄꯣꯠꯆꯥꯏ ꯈꯔ ꯌꯦꯡꯕ ꯆꯠꯄ ꯑꯗꯨ ꯐꯖ ꯅꯨꯡ ꯁꯥꯃꯟꯕꯒꯤ ꯂꯥꯎꯗꯦ
ꯑꯣ
ꯃꯄꯥꯟ ꯍꯥꯏꯕꯤ ꯐꯖꯟꯅ ꯌꯦꯡꯍꯧꯗꯦꯕ
ꯑꯣ ꯎꯝ ꯍꯌꯦꯡꯗꯤ ꯀꯔꯤ ꯇꯧꯒꯦꯔ
ꯎꯝ ꯑꯁ ꯈꯪꯗꯦ ꯉꯁꯤ ꯅꯨꯡꯗꯥꯡ ꯕꯣꯜ ꯌꯦꯡꯔꯗꯤꯀꯣ
ꯑꯝ
ꯍꯌꯦꯡꯗꯤ ꯇꯨꯝꯕ ꯇꯥꯔꯦꯅꯦ
ꯍꯧꯒꯠꯄ ꯉꯝꯗ꯭ꯔꯦ
ꯍꯣꯏ ꯍꯧꯒꯠꯄ ꯉꯝꯗꯦ ꯐ꯭ꯔꯤ ꯑꯣꯏꯕꯒꯤ ꯍꯧꯖꯤꯛꯇ
ꯒꯝꯕꯁꯨ ꯌꯦꯡꯕ ꯌꯥꯗꯕ꯭ꯔꯥ
ꯍꯥꯥ
ꯌꯥꯝ ꯋꯥꯅ ꯌꯦꯡꯕꯒꯤ ꯁꯔꯨꯛꯄꯨꯗꯤ ꯍꯥꯏꯂꯥꯏꯠ ꯈꯛꯇꯁꯨ ꯌꯦꯡꯕ ꯌꯥꯗꯕ꯭ꯔꯥ
ꯀꯔꯤ ꯍꯥꯏꯕꯅꯣ
ꯌꯥꯝ ꯋꯥꯅ ꯇꯨꯝꯗꯕꯤꯒꯤ ꯐꯨꯠꯕꯣꯜ ꯌꯦꯡꯕꯒꯤ ꯁꯔꯨꯛꯄꯨꯗꯤ
ꯑꯝ
ꯍꯌꯦꯡꯅ ꯌꯦꯡꯕ ꯌꯥꯗꯕ꯭ꯔꯥ
ꯍꯌꯦꯡꯒꯤ ꯌꯦꯡꯉꯗꯤ ꯍꯌꯦꯡꯗꯤ ꯍꯥꯢꯂꯥꯏꯠ ꯇꯥꯔꯅꯤꯅ
ꯎꯝ ꯑꯗꯨ ꯌꯦꯡꯕ ꯌꯥꯗꯕ꯭ꯔꯥ ꯑꯗꯨꯗꯒꯤ ꯍꯣꯏ ꯎꯝ ꯆꯥꯔꯆ ꯆꯠꯕ꯭ꯔꯥ ꯉꯁꯤ ꯍꯜꯂꯣ ꯍꯜꯂꯣ ꯍꯜꯂꯣ ꯇꯥꯕ꯭ꯔꯣ